ꯇꯕꯔꯣ
ꯑꯥ
ꯑꯃꯛ ꯑꯃꯛꯅ ꯀꯟꯅ ꯀꯟꯅ ꯇꯥꯔꯛꯑꯦꯕ
ꯆꯞ ꯃꯥꯅꯩ ꯉꯥꯎꯕꯅꯤ
ꯈꯥꯡꯂꯒꯦ ꯑꯩ ꯍꯥꯏꯌꯨꯅꯦ
ꯎꯝ ꯕꯤꯜꯁꯨ ꯁꯥꯔꯛꯈꯤꯗ꯭ꯔꯦ ꯃꯥ ꯕꯤꯜ ꯁꯥꯔꯝꯕꯅꯤ ꯑꯗꯨ ꯀꯔꯤꯒꯤꯅꯣ ꯈꯪꯗꯦ
ꯋꯥꯕꯃꯈꯩ ꯁꯣꯝꯗ
ꯁꯥꯔꯛꯀꯅꯤ ꯀꯣꯜ ꯀꯔꯤꯃꯨꯛꯇꯤ ꯌꯥꯎꯈ꯭ꯔꯦꯕꯣ ꯑꯅꯤ ꯑꯃ ꯑꯅꯤ ꯑꯍꯨꯝ ꯑꯍꯨꯝ ꯃꯔꯤꯃꯨꯛꯇꯤ ꯕ꯭ꯂꯦꯡꯗ ꯌꯥꯎꯈ꯭ꯔ ꯃꯥꯜꯂꯦ
ꯀꯃꯥꯏꯅ
ꯈꯪꯗꯦ ꯁꯤ ꯃꯤꯅꯠ ꯀꯩꯃꯨꯛ ꯐꯥꯍꯜꯂꯨꯀꯣ ꯇꯔꯥꯃꯉꯥ ꯍꯦꯜꯍꯟꯁꯤꯔ
ꯍꯦꯜ ꯍꯜꯂꯣ ꯀꯩꯅꯣ
ꯎꯝ ꯏꯃꯥ ꯑꯩꯈꯣꯏ ꯍꯋꯥꯏꯁꯤ ꯑꯁꯥꯡꯕꯤ ꯊꯥ ꯅꯄꯤ ꯌꯣꯜꯂꯤ ꯍꯥꯏꯌꯣ
ꯁꯦꯟꯇꯟ ꯂꯧꯊꯣꯛꯑꯒꯅꯦ ꯑꯩꯅ ꯂꯩꯔꯛꯇꯔꯤꯕ ꯃꯇꯝꯁꯦ ꯌꯥꯝ ꯁꯥꯡꯈ꯭ꯔꯦ ꯑꯗꯨꯅꯅꯦ ꯀꯣꯛ ꯈꯪꯗ ꯈꯣꯡꯄꯥꯛ ꯁꯥꯕꯩ ꯀꯩꯅꫭ ꯇꯧꯋꯦꯕ ꯑꯩ ꯂꯧꯊꯣꯛꯑ ꯆꯠꯂꯦꯕꯀꯣ ꯍꯧꯖꯤꯛ ꯈꯨꯅꯨꯡꯉꯥꯏꯗꯣ ꯑꯗꯨ ꯌꯥꯝ ꯍꯩꯅꯕꯗꯤ ꯑꯣꯏꯗꯦ꯫
ꯀꯩꯅꯣ ꯁꯦꯟꯗꯟ ꯑꯗꯨꯝ ꯇꯣꯡꯕ꯭ꯔ ꯀꯥꯗ ꯂꯩꯗꯨꯁꯨ꯫
ꯇꯨꯡꯋꯦ꯫
ꯑꯉꯥꯡ ꯐꯩꯒꯤ ꯋꯥꯔꯤꯅꯤ꯫
ꯑꯉꯥꯎ ꯐꯩ ꯅꯠꯇꯤꯌꯦ ꯅꯪꯕꯣ ꯑꯁꯇꯔꯗꯗꯤꯅꯦ ꯐꯩꯌꯦꯕ ꯅꯪꯕ ꯇꯥꯏꯜꯁꯇꯗꯤꯅꯦ꯫ ꯈꯨꯅꯤꯡꯗꯣ ꯀꯥꯏꯕꯩ ꯇꯥꯏꯞꯇꯅꯦ ꯂꯣꯏꯅ ꯇꯧꯔ ꯂꯩ ꯍꯥꯏꯕ꯫ ꯑꯗꯨꯒꯤ ꯇꯜꯂꯦ꯫ ꯎꯝ ꯑꯩꯕꯨ ꯂꯩꯁꯥꯕꯤ ꯈꯨꯅꯤꯡ ꯀꯥꯏꯕꯤ ꯑꯣꯏꯍꯟꯕ ꯍꯥꯕ꯭ꯔꫭ꯫
ꯈꯨꯅꯤꯡ ꯈꯨꯅꯤꯡ ꯀꯥꯏꯕ ꯂꯋꯥꯏ
ꯈꯨꯅꯤꯡꯗꯣ ꯈꯪꯕ꯭ꯔꯥꯥ ꯑꯣꯏꯔꯒꯅꯦ ꯖꯧ ꯂꯥꯎꯔꯛꯄ꯭ꯔꯥ ꯍꯥꯏꯅ ꯑꯗꯨ ꯈꯨꯅꯤꯡ ꯀꯥꯏꯍꯜꯂꯣ ꯍꯥꯏꯔꯕ꯭ꯔꯣ ꯏꯕꫭ ꯑꯗꯨꯨ ꯇꯨꯀꯠꯆꯩ ꯆꯠꯂꫭ ꯑꯥꯗ꯫
ꯂꯧꯒ ꯀꯨꯝꯃꯅꯤ ꯅꯪꯗꯤ ꯄꯨꯔꯥ ꯂꯣꯏꯅꯤꯅꯦ ꯂꯧ ꯀꯨꯝꯗꯁꯨ ꯈꯨꯅꯤꯡꯕꯨ ꯀꯥꯏꯔꯗꯤ꯫
ꯍꯩꯠ ꯃꯤ ꯂꫭꯏꯅ ꯍꯥꯏꯅꯩꯁꯤ ꯁꯤ ꯇꯥꯏꯜꯁꯤ ꯇꯧꯕꯅꯤ ꯌꯥꯗꯕꯅꯤꯅ ꯑꯩꯅ ꯍꯪꯉꯝꯃꯦ ꯑꯩ ꯀꯩꯅꯣ ꯑꯩ ꯃꯁꯥ ꯍꯥꯏꯗꯤ ꯑꯩꯁꯦ ꯑꯍꯥꯟꯕ ꯑꯩ ꯑꯍꯥꯟꯕꯅꯦꯅꯀꯣ ꯑꯩ ꯋꯥꯈꯜꯁꯦ ꯏꯇꯧ ꯀꯩꯅꯥꯝ ꯇꯧꯔꯒ ꯂꯩꯔꯦꯕ ꯈꯪꯕ꯭ꯔꯥ ꯑꯗꯨ ꯀꯩꯃ ꯃꯥꯏ ꯋꯦꯠ ꯍꯦꯟꯕꯩ ꯋꯥ ꯃꯥꯜꯂꯦ ꯈꯨꯅꯤꯡ ꯑꯁꯦ ꯆꯦꯈꯥꯏꯔꯛꯑꯦ ꯑꯩ ꯀꯥꯏꯅ ꯇꯧꯗ ꯇꯧꯋꯦꯕ ꯑꯗꯨꯒ ꯁꯣꯝꯒꯤ ꯏꯃꯥꯌꯥꯏꯅ ꯍꯩꯅꯗꯦ ꯑꯉꯥꯎꯕꯤ ꯁꯤ ꯇꯥꯏꯜꯁꯦ ꯁꯦꯟꯗꯟ ꯇꯣꯡꯗꯕꯤꯗ ꯑꯗꯨꯝ ꯆꯠꯂ ꯑꯗꯨꯝ ꯄꯨꯔꯛꯑꯗꯕꯅꯦ ꯀꯔꯤ ꯇꯧꯕꯅꯦ ꯌꯥꯗꯕꯅꯦ꯫ ꯍꯥꯏꯌꯦꯕ꯫ ꯑꯗꯨꯗꯨ ꯈꯪꯕ꯭ꯔꯥ
ꯅꯪ ꯋꯦꯠ ꯍꯦꯜꯂꯝꯕꯗ ꯈꯨꯅꯤꯡ ꯀꯥꯏꯕꯒꯤ
ꯍꯥꯍꯥ
ꯎꯝ
ꯑꯆꯧꯕꯤꯗꯣ ꯍꯟꯕ꯭ꯔꯥ ꯏꯃꯩꯃ ꯑꯜꯂꯥ ꯈꯔ ꯉꯧꯕ ꯋꯥꯅꯤ ꯉꯧꯕ ꯌꯦꯡꯕ ꯌꯥꯕ ꯋꯥꯅꯤꯕꯨ ꯑꯜꯂꯥ ꯃꯃꯣꯠ ꯈꯨꯠꯇꯩꯗꯣ ꯏꯃꯩꯃ ꯑꯩ ꯑꯩꯈꯣꯏꯁꯦ ꯀꯩꯗꯧꯕ ꯑꯜꯕꯤ ꯇꯧꯔ ꯑꯜꯕꯤ ꯁꯣꯜꯂꯝꯃꯤꯗꯅ ꯃꯥ ꯀꯩ ꯆꯠ ꯃꯈꯣꯡꯗꯣ ꯇꯧꯔꯒ ꯈꫭꯡ ꯈꯨꯠꯇꯣ ꯍꯥꯝꯗꯕꯗꯣ ꯍꯥꯏꯗꯤ ꯐꯗꯤꯅ ꯇꯥꯛꯊꯣꯛ ꯈꯣꯠꯇꯣꯛꯇꯅ ꯍꯥꯝꯕ ꯈꯣꯠꯄꯗꯣ ꯇꯧꯗꯕꯒꯤꯅꯦ ꯑꯥ ꯇꯛꯊꯣꯛꯇꯕꯤꯗ ꯑꯃ ꯈꯪꯗꯦ ꯁꯤꯒꯠꯂꯒ ꯀꯩꯅꯣꯝ ꯇꯧꯔ ꯂꯩꯔꯛꯄꯗꯣ ꯈꯪꯕ꯭ꯔꯥ ꯑꯗꯨꯃꯥꯏꯅ ꯇꯧꯔꯒꯅꯦ ꯑꯜꯂꯥ ꯍꯦꯛꯇ ꯑꯩꯗꯤ ꯏꯁꯥꯁꯦ ꯍꯪꯉꯣꯏꯔꯤꯅꯦꯍꯦ꯫ ꯎꯝ ꯑꯅ ꯁꯤꯟꯕꯤꯁꯦ ꯍꯝ ꯑꯩꯗꯤ ꯍꯩꯅꯣꯗꯦꯕ꯫ ꯎ ꯍꯥꯏꯗꯤ ꯀꯩꯒꯤ ꯑꯩ ꯌꯥ ꯐꯦꯡꯕꯒꯤ ꯕ꯭ꯔꯁꯇꯣ ꯑꯗꯨꯗ ꯑꯗꯨꯝ ꯁꯤꯖꯤꯟꯅꯅꯕ ꯄꯣꯠꯁꯦꯅꯦ ꯇꯣꯉꯥꯟꯅ ꯈꯨꯖꯤꯟꯅ ꯐꯦꯡꯅꯕ ꯀꯥꯏꯅ꯫
ꯎꯝ
ꯐꯝꯃꯦꯗꯅ ꯑꯗꯨꯒ ꯈꯣꯡꯕꯥꯛ ꯑꯁꯤ ꯌꯦꯡ ꯌꯦꯡꯉꯤ ꯌꯦꯡꯉꯤꯅꯦ
ꯎꯝ
ꯑꯗꯨꯅ ꯐꯖꯅ ꯑꯗꯨꯃꯥꯏꯅ ꯐꯝꯗ ꯈꯣꯠꯇꯅ ꯐꯖꯅ ꯏꯔꯨꯕꯅꯤꯅꯅꯦ ꯍꯥꯟꯅꯅꯦ ꯇꯣꯏꯂꯦꯠꯁꯦ ꯆꯥꯝꯊꯣꯛꯇ꯭ꯔꯗꯤꯅꯦ ꯏꯁꯥꯁꯤꯗꯅꯦ ꯈꯪꯝꯕ꯭ꯔꯥ ꯈꯪꯗꯦ ꯍꯥꯏꯗꯤ ꯃ ꯀꯩꯒꯤ ꯄꯨꯜꯂꯃꯤꯅꯅꯦ ꯍꯪ ꯈꯪ ꯑꯗꯨꯝ ꯁꯦꯡꯗꯕꯩ ꯇꯥꯏꯞꯇꯕ ꯋꯥꯈꯟꯁꯦ ꯈꯜꯂꯦꯕ ꯑꯗꯨꯅ ꯑꯍꯥꯟꯕꯗ ꯂꯣꯏ ꯆꯥꯝꯊꯣꯛ ꯇꯧꯝꯃꯦꯕ ꯅꯥꯟꯅ ꯋꯥꯜꯗꯩ ꯀꯩꯗꯩ ꯂꯣꯏ ꯃꯦꯕ ꯑꯗꯨꯗꯤ ꯋꯥꯈꯜꯗ ꯅꯨꯡꯉꯥꯏꯔꯦ ꯁꯦꯡꯉꯦꯅ ꯈꯟꯖꯔꯦꯗꯅꯥ ꯑꯗꯨꯅꯅꯦ ꯏꯄꯥꯅꯅꯦ
ꯑꯩ ꯏꯔꯨꯕ ꯈꯨꯗꯤꯡꯒꯤ ꯀꯩ ꯇꯧꯋꯦꯅ ꯈꯟꯕ ꯅꯤꯅ ꯈꯤꯇꯪ ꯈꯤꯇꯪ ꯑꯣꯜꯂꯛꯄꯁꯦ ꯅꯍꯥꯟꯖꯨ ꯄꯦꯔꯠ ꯇꯧꯕꯒꯤ ꯅꯨꯃꯤꯠ ꯑꯍꯥꯟꯕ ꯅꯨꯃꯤꯠꯇꯨ ꯂꯨꯍꯧꯔꯦ ꯑꯗꯒꯤ ꯅꯨꯃꯤꯠ ꯍꯨꯝꯅꯤꯗ ꯃꯨꯛꯀ ꯂꯨ ꯍꯧꯔꯦ ꯑꯗꯒꯤ ꯑꯟꯗꯤ ꯃꫭꯠ ꯅꯤꯅꯤꯗꯨ ꯁꯦꯡꯉꯛꯇꯕꯗꯨꯗꯗꯤ ꯃꯆꯨꯗꯨ ꯀꯩꯅꫭꯝ ꯇꯧꯔꯛꯑꯦꯗꯅ ꯑꯗꯨꯒ ꯅꯆꯁꯦ ꯍꯟꯗꯛꯇꯤ ꯏꯔꯨꯗ꯭ꯔꯦ ꯃꫭꯃꯣꯠ ꯇꯩꯔꯦ ꯀꯥꯏꯅ ꯇꯧꯗꯅ ꯂꯣꯜꯂꯤ ꯑꯗꯨꯒ ꯑꯩꯈꯣꯏ ꯏꯃꯥ ꯁꯛꯁꯦ ꯁꯤ ꯂꯧꯍꯧꯗꯕꯁꯤꯗꯤ ꯌꯥꯝ ꯊꯤꯅ ꯐꯩ ꯑꯩꯉꯣꯟꯗ ꯅ ꯍꯥꯏꯗꯤ ꯍꯥꯟꯅ ꯊꯥꯏꯅꯒꯤ ꯃꯤ ꯑꯣꯏꯔꯁꯨꯅꯦ ꯑꯞꯒ꯭ꯔꯦꯗ ꯇꯧꯕ ꯃꯤ ꯑꯞꯒ꯭ꯔꯦꯗ ꯇꯧꯕ ꯍꯩꯇꯕ ꯃꯤꯅꯦꯕ ꯊꯥꯏꯅ ꯑꯗꯨꯝ ꯌꯥꯟꯊꯔꯒ ꯐꯥꯏꯔꯛꯄꯒꯤ ꯀꯣꯛꯇ ꯑꯗꯨꯝ ꯇꯧꯔ ꯂꯩꯌꯦꯕ
ꯑꯩꯈꯣꯏ ꯏꯄꯥꯒ ꯄꯥꯒꯗꯝ
ꯑꯩꯅ ꯆꯥꯛꯄꯁꯤ ꯅꯪ ꯈꯪꯗꯕꯩ ꯅꯤ ꯑꯜꯂ ꯑꯩ ꯁꯥꯎꯅꯤꯡꯉꯦ ꯅꯥꯟꯕꯗꯤ ꯁꯥꯗ꯭ꯔꯅꯦ ꯈꯪꯕ꯭ꯔꯥ ꯈꯨꯗꯩ ꯈꯨꯅꯥꯏ ꯁꯟ ꯄꯩꯁꯥ
ꯍꯦ ꯆꯞꯄꯦꯔꯦ ꯃꯃꯥ ꯑꯠꯇꯦ ꯃꯃꯥꯡꯒꯤꯗꯨ ꯅꯪꯅ ꯀꯛ ꯀꯛꯊꯠꯂꯤꯕ꯭ꯔꯣ
ꯑꯉꯧꯕꯒ ꯑꯣꯏꯔꯝꯃꯤꯅ ꯃꯆꯨꯗꯣ ꯍꯦꯛꯇꯅꯦ ꯌꯦꯡꯕ ꯀꯥꯟꯗ ꯈꯪꯕꯅꯦꯕ ꯑꯗꯒꯤ ꯀꯨꯃꯨꯠꯇꯣ ꯑꯣ ꯀꯨꯝꯃꯨꯠꯇꯨ ꯈꯤꯇꯪ ꯀꯩꯅꯣꯝ ꯇꯧꯔꯛ ꯑꯗꯨ ꯑꯩꯗꯤ ꯍꯩꯅꯗꯦ ꯊꯤꯕꯥ ꯑꫭꯏ ꯑ ꯃꯣꯏꯖꯦ ꯀꯔꯝꯕ ꯇꯧꯔꯤꯃꫭ ꯈꯪꯗꯦ ꯑꯜꯂꯥ ꯍꯤ ꯅꯠꯇꯦ ꯁꯤ ꯇꯥꯕꯩ ꯊꯕꯛꯁꯨ ꯂꯩꯔꯤꯝ ꯃꯅꯦꯀꯣ ꯑꯩ ꯅꯤꯡꯉꯦꯌꯥꯝꯅ ꯑꯗꯣ ꯏꯈꯣꯏꯅ ꯁꯤ ꯁꯤ ꯔꯦꯀꯣꯔꯠꯁꯤꯗꯁꯨ ꯅꯠꯇꯤꯌꯦ ꯑꯇꯣꯞꯄ ꯑꯃ ꯑꯩꯈꯣꯏꯅ ꯑꯗꯨꯝ ꯅꯣꯔꯃꯦꯜꯗ ꯁꯥꯟꯅꯁꯤ
ꯅꫭꯃꯦꯒꯤꯗꯁꯨ ꯇꯥꯗꯦ ꯄꯥꯛ
ꯈꯪꯗꯦ
ꯅꫭꯔꯃꯦꯜ
ꯗꯩ ꯃꯃꯥꯡꯒꯤ ꯀꯣꯜꯗꯨꯣ ꯅꯪꯅ ꯀꯛ ꯁꯤ ꯐꯥꯏꯕ ꯑꯥ ꯇꯥꯗꯦ ꯆꯞꯄꯦ
ꯆꯞꯄꯦ ꯑꯗꯨꯝ ꯅꯣꯔꯃꯦꯜꯒꯤꯗꯁꯨ ꯇꯥꯕ꯭ꯔꯕ ꯁꯨꯃꯥꯏꯅ ꯏꯈꯣꯏꯅ ꯁꯥꯟꯅꯕ ꯄꯣꯠꯁꯦ
ꯑꯗꯨ ꯃꯃꯥꯡꯒꯤ ꯀꯣꯜꯗꯨ ꯅꯪ ꯀꯛꯏꯕ꯭ꯔꯣ ꯍꯥꯏꯕꯅꯤ
ꯀꯛꯇꯦ ꯃꯤ ꯃꯁꯥꯟ ꯑꯩ ꯑꯩꯗꯤ ꯑꯗꯨꯝ ꯀꯩꯗꯧꯔꯒ ꯄꯦꯔꯥꯏꯗꯩ ꯌꯦꯞꯄꯅꯦ ꯕ꯭ꯔꯁ ꯇꯧꯔꯤꯗꯣ ꯅꯪ ꯀꯇꯠꯂ ꯂꯩꯔꯝꯃꯦ ꯅꯨꯌꯦꯡꯕꯗ ꯅꯃꯥꯏ
ꯀꯅ ꯑꯣꯏꯈꯤꯗꯗꯤ
ꯑꯇꯩ ꯀꯦꯇ
ꯎꯝ
ꯑꯩ ꯅꯣꯡꯃ ꯅꯝꯗ꯭ꯔꯔꯤ ꯑꯁꯦꯡꯕꯩ ꯇꯥꯕ꯭ꯔꯃꯦ ꯅꯪ
ꯇꯥꯏꯌꯦꯕꯤ ꯀꯔꯤ ꯅꯨꯣꯃꯤ ꯍꯥꯥ
ꯅꯣꯔꯃꯦꯜ ꯀꯣꯜꯒꯤꯗꯨꯁꯨ ꯇꯥꯕ꯭ꯔꯣꯕ ꯑꯩꯣꯏꯅ
ꯇꯥꯔꯣꯏꯍꯦꯥꯏꯇꯗ
ꯇꯥ ꯇꯥꯔꯥꯗꯤ ꯊ ꯋꯥꯔꯤ ꯍ
ꯦꯦꯁ ꯌꯥꯔꯣꯏ ꯅꯪ ꯅꯪꯁꯤ ꯅꯪꯁꯤ ꯅꯪꯁꯤ ꯀꯣꯛ ꯆꯥꯛꯇꯦꯒ ꯍꯥꯏꯕ ꯌꯥꯕꯗꯤ ꯑꯗꯨ ꯐꯖꯅ ꯆꯥꯛꯈ꯭ꯔꯗꯤ
ꯐꯅꯦ ꯑꯩꯅ ꯀꯛꯆꯦꯡ ꯃꯌꯥꯝꯁꯤꯗꯤ ꯑꯩ ꯀꯣꯛ ꯆꯥꯛꯄ ꯃꯤꯅꯦ ꯅꯪ ꯈꯪꯗ꯭ꯔꯣ
ꯁꯥꯏꯃꯦꯟꯇ ꯑꯛꯁꯤꯃꯤꯅ ꯍꯥꯏ
ꯀꯔꯤ ꯎꯝ ꯍꯥꯏꯔꯤꯕ ꯕꯕꯥꯁꯦ ꯀꯔꯤ ꯋꯥꯔꯤꯅꯣ ꯁꯥꯟꯅꯗꯧꯁꯦ ꯂꯨꯃꯤꯅ ꯂꯩꯗꯧꯦꯅ ꯑꯩ ꯁꯧꯔꯥꯛꯕꯤꯌꯨ
ꯑꯣ ꯁꯥꯎꯔꯛꯑꯒꯅ ꯇꯨꯃꯤꯟꯅ ꯁꯥꯎꯔꯛꯇ꯭ꯔꯒꯅ ꯉꯥꯡꯇ ꯉꯥꯡꯕ ꯁꯃ
ꯎꯝ ꯇꯧꯔꯁꯨ ꯑꯗꯨꯝ ꯆꯩ ꯆꯥꯕ ꯇꯧꯗ꯭ꯔꯁꯨ ꯑꯗꯨꯝ ꯆꯩ ꯆꯥꯕꯒꯤ ꯐꯤꯕꯝꯅꯦꯕ ꯅꯪꯒꯤꯁꯤꯗꯤ
ꯏꯃꯅ ꯁꯥꯝꯕ ꯑꯗꯨ ꯇꯧꯕ ꯑꯗꯥ ꯇꯧꯕ ꯑꯩꯅ ꯄꯟꯕꯒꯤ ꯋꯥꯔꯤ ꯁꯦꯔꯤꯉꯩꯗ ꯅꯪ ꯄꯟꯕꯒꯤ ꯃꯊꯧ ꯇꯥꯗꯦ ꯁꯤꯗ
ꯗ ꯑꯗꯨ ꯄꯨꯁꯤꯗꯔ
ꯆꯔ ꯋꯥꯅꯪ
ꯀꯔꯤ
ꯀꯩ ꯆꯥꯔꯒꯦ ꯉ ꯀꯩ ꯆꯥꯔꯝꯃꯅꯤ ꯍꯧꯒꯠꯂꯛꯄ
ꯀꯩꯝꯖꯗꯦ
ꯑ ꯑꯗꯨ ꯀꯔꯤꯝ ꯇꯧꯗ꯭ꯔꯣ ꯅꯪꯗꯤ ꯑꯩꯗꯤ ꯄꯨꯛꯁꯤꯦ ꯀꯩꯅꯣꯝ ꯇꯧꯔꯛꯑꯦ
ꯑꯣ ꯆꯥꯔꯥꯎꯁꯨ ꯆꯥꯅꯤꯡꯗꯦꯗ ꯑꯃꯄꯥꯏ ꯂꯩꯇꯕꯒꯤ ꯌꯥꯕꯒꯤ ꯋꯥꯅꯦꯕ
ꯑꯩꯗꯤ ꯑꯗꯨꯝ ꯈꯤꯇꯪ ꯌꯥꯝꯕ ꯌꯥꯝꯗꯕꯩ ꯋꯥꯔꯤꯅꯗꯤ ꯈꯤꯇꯪ ꯄꯨꯛꯁꯤꯗꯅꯦꯀꯣ ꯑꯃ ꯂꯥꯏꯅꯤꯡ ꯊꯥꯕ ꯍꯥꯏꯒꯗ꯭ꯔꯥ ꯑꯩꯉꯣꯟꯁꯨ ꯅꯠꯇ꯭ꯔꯗꯤ ꯇꯟ ꯉꯝꯗꯦ ꯑꯩ ꯆꯥꯛ ꯂꯥꯝꯕꯒꯤ ꯄ꯭ꯔꯣꯕ꯭ꯂꯦꯝꯁꯦ ꯈꯥꯡꯕ ꯉꯝꯗꯦꯕ
ꯎꯝ ꯄꯂꯦꯝ ꯅꯪꯒꯤ ꯄ꯭ꯔꯣꯕ꯭ꯂꯦꯝꯁ
ꯑꯁ ꯈꯪꯗꯦꯗ ꯑꯃ ꯁꯣꯝ ꯅꯥꯀꯟꯒꯤꯗꯨꯁꯨ ꯑꯩꯁꯦ ꯈꯪꯗꯣꯛꯅꯤꯡꯕꯅꯦ ꯑꯗꯨ ꯃꯁꯤꯁꯨ ꯌꯥꯔꯔꯣꯏ
ꯏꯕꯨ
ꯏꯕꯣ ꯇꯣꯝꯕꯤꯒꯗꯕꯣꯕ
ꯉ ꯃꯤ ꯔꯦꯗꯤ ꯆꯠꯇ꯭ꯔꯅꯣꯩꯅ ꯄꯣꯁꯄꯣꯟ ꯇꯧꯈ꯭ꯔꯕ
ꯑꯗꯨꯅꯦ ꯍꯥꯏꯔꯁꯦ ꯑꯗꯨꯅꯦ ꯑꯩꯅ ꯍꯥꯏꯔꯁꯦ ꯉꯁꯤ ꯌꯥꯔꯒ ꯍꯣꯏ ꯍꯥꯁ ꯑꯗꯨ ꯑꯩꯅ ꯁꯨꯝ ꯈꯟꯕ ꯀꯥꯟꯗꯅꯦꯀꯣ ꯅꯪꯅ ꯍꯥꯏꯕꯗꯨ ꯆꯨꯝ ꯃꯨꯛꯇꯧ ꯃꯥꯜꯂꯦꯕꯣ
ꯀꯩꯅꯣ
ꯃꯣꯏꯒꯤ ꯀꯩ ꯇꯧꯕꯗꯣ ꯄꯔꯈꯥ ꯇꯧꯕꯗꯣ ꯆꯞ ꯃꯥꯟꯅꯔꯛꯀꯗꯧ ꯃꯥꯜꯂꯦꯉꯣ ꯃꯥꯟꯅꯕꯁꯦ ꯑꯩꯗꯤ ꯒꯥꯟꯙꯤ ꯆꯥꯝꯃꯉꯥ ꯆꯠꯄꯤ ꯑꯃꯅꯤꯅꯦ ꯃꯥꯡꯗꯧꯁꯦ ꯅꯣꯏ ꯅꯣꯏ ꯍꯋꯥꯏ ꯑꯁꯥꯡꯕꯤꯗ ꯊꯕꯤꯒ ꯄꯥꯜꯂꯕꯕ
ꯍꯋꯥꯢ ꯑꯁꯥꯥꯡꯕꯤ ꯊꯥꯕꯤ ꯏꯃꯥꯅ ꯌꯣꯜꯂꯤ ꯑꯩꯈꯣꯏ ꯏꯃꯨꯡ ꯕꯖꯥꯔ ꯑꯣꯏꯔꯤ ꯍꯧꯖꯤꯛ ꯀꯟꯅ ꯑꯗꯨꯅꯤ ꯐꯨꯕ ꯅꯥ ꯂꯩꯔꯤ
ꯃꯤꯡꯅꯦ ꯑꯩ ꯂꯩꯒꯦ ꯑꯗꯨꯗꯤ
ꯐ꯭ꯔꯦꯁ ꯑꯣꯏꯕꯗꯣ ꯂꯩꯒꯦ ꯂꯩꯌꯣꯒ ꯆꯥ ꯑꯣꯏꯅ ꯅꯣꯡꯃ ꯏꯃꯩꯃ ꯑꯗꯨꯛ ꯆꯥꯎꯕ ꯍꯤꯡ ꯒꯣꯟ ꯑꯃ ꯂꯩꯕꯗ ꯅꯣꯡꯃꯗ ꯁꯦꯜꯁꯤ ꯊꯕꯤ ꯁꯦꯝ ꯌꯥꯝ ꯆꯥꯎ ꯃꯥꯏꯔꯦꯟ ꯁꯦꯝ ꯆꯥꯎ ꯑꯣꯏꯅ ꯄꯤꯔꯛꯄꯗꯒꯤ ꯅꯣꯡꯃꯇ ꯑꯗꯨꯒ ꯂꯩꯒꯦ ꯍꯥꯏꯕꯗꯅ ꯀꯌꯥꯝ ꯇꯨꯅ ꯂꯩꯌꯨꯅ ꯈꯨꯝꯃꯛꯈ꯭ꯔꯕ